ꯍꯜꯂꯣ
ꯑꯣ ꯅꯨꯉꯥꯏꯔꯤꯕꯣ
ꯅꯨꯉꯥꯏꯔꯤ
ꯀꯩꯗꯧꯔꯤꯒꯦ
ꯑꯩꯁꯦ ꯀꯔꯤꯁꯨ ꯇꯧꯗꯦ
ꯆꯥꯔꯕꯣ
ꯍꯥꯥ ꯍꯣꯏ ꯆꯥꯔꯦ ꯅꯪꯗꯤ
ꯑꯩꯁꯨ ꯆꯥꯔꯦ ꯆꯥꯔꯒ ꯗꯨꯀꯥꯟ ꯊꯣꯛꯎꯕ
ꯀꯔꯤ ꯂꯧꯕ ꯆꯠꯕ꯭ꯔꯥ
ꯑꯥ ꯆꯨꯏꯡꯒꯝ ꯂꯧꯕ
ꯒꯦꯝ ꯁꯟꯅꯕ ꯍꯧꯔꯦꯗꯤ ꯆꯤꯟꯗꯨ ꯎꯝ ꯌꯥꯗ ꯀꯩ ꯍꯥꯏꯅꯤ ꯐ꯭ꯔꯤꯗ ꯂꯩꯕ ꯅꯨꯡꯉꯥꯏꯇꯕꯗꯣ
ꯎꯝ
ꯑꯗꯨꯒꯤ ꯂꯧꯔꯨꯕ ꯍꯥꯟꯅ ꯗꯨꯒꯤꯅꯤꯗ
ꯒꯦꯝ ꯁꯅꯥꯒꯦ ꯍꯥꯏꯕ꯭ꯔꯥ
ꯑꯥ ꯁꯥꯟꯅꯔꯝꯕꯅꯦ ꯑꯗꯨ ꯅꯪꯕ ꯃꯦꯁꯦꯁ ꯊꯔꯛꯄꯗꯣ ꯑꯩꯗꯨ ꯍꯟꯕꯤꯗ꯭ꯔꯥꯕ
ꯍꯥꯥ
ꯒꯦꯝ ꯁꯨꯟꯅꯕꯒꯤ ꯅꯪ ꯃꯦꯁꯦꯖ ꯊꯥꯔꯛꯄꯗꯣ
ꯎꯝ
ꯍꯟꯕꯤꯗꯕꯅꯦꯋꯥ
ꯑꯥ
ꯍꯟꯗꯛꯇꯣ ꯄ꯭ꯔꯣꯃꯣ ꯗꯥꯏꯃꯟ ꯂꯥꯛꯄ ꯑꯗꯨꯒꯤ ꯀꯂꯦꯝꯒꯨꯝꯕ ꯇꯧꯕꯗꯨ ꯇꯧꯍꯧꯕ ꯅꯠꯇ꯭ꯔꯗꯤ ꯀꯩꯅꯣ ꯂꯧꯕ ꯌꯥꯔꯣꯏꯗꯕ ꯑꯗꯨꯏꯅꯤꯗ
ꯑꯍꯣꯏ ꯑꯗꯨ ꯃꯨꯁꯤꯁꯦ ꯑꯩꯈꯣꯏ ꯑꯥ ꯁꯤꯡꯖꯨꯗ ꯍꯥꯞꯄ ꯅꯥꯄꯤꯗꯣ
ꯁꯤꯡꯖꯨꯗ ꯍꯥꯄ ꯅꯥꯄꯤ ꯀꯔꯤ ꯑꯣꯏꯕ꯭ꯔꯣ
ꯑꯩꯈꯣꯏ ꯆꯤꯡꯗ ꯂꯩꯕꯅꯦ ꯑꯗꯣ ꯅꯪꯗꯤ ꯈꯪꯂꯝꯝꯃꯣꯏ
ꯌꯦ ꯌꯦꯡꯕꯨꯡ ꯍꯥꯏꯕ꯭ꯔꯥ
ꯈꯪꯗꯦ ꯑꯗꯨ
ꯎꯝ ꯑꯣꯔꯃꯅꯤ ꯌꯦꯟꯗꯦꯝ ꯅꯠꯇꯕ ꯌꯦꯟꯕꯨꯡꯗꯣ ꯑꯁꯪꯕ ꯑꯣꯏ ꯑꯁꯪꯕ ꯑꯣꯏꯕꯗꯨ ꯅꯠꯇ꯭ꯔꯣ ꯑꯃ ꯅꯥꯀꯟꯅ ꯒ꯭ꯔꯤꯟ ꯅꯥꯀꯟꯅ ꯋꯥꯏꯠ ꯈꯔꯒꯔ ꯆꯦꯟꯕꯗꯣ
ꯍꯣꯏ ꯍꯣꯏ ꯍꯣꯏ ꯑ ꯃꯥ ꯑ ꯃꯥꯒꯤ ꯃꯅꯥꯗꯨꯁꯨ ꯑꯗꯨꯝ ꯆꯥꯎꯋꯦ ꯀꯣ
ꯎꯝ
ꯇ ꯆꯥꯕ꯭ꯔꯥ
ꯎꯝ ꯆꯥꯏ
ꯑꯣ ꯑꯗꯨꯗꯁꯨ ꯐꯪꯕꯔꯥꯅꯦ ꯆꯤꯡꯗ ꯈꯛꯇ ꯐꯪꯕ ꯅꯠꯇ꯭ꯔꯣ ꯑꯣ ꯑꯣ
ꯑꯗꯨꯗꯤ ꯄꯥꯛ ꯐꯪꯗꯦꯗ
ꯎꯝ ꯍꯣꯏ ꯑꯩꯈꯣꯏ ꯆꯤꯡꯗꯁꯨ ꯑ ꯖꯪꯒꯜꯒꯨꯝꯕꯗꯅ ꯐꯪꯕꯅꯦꯕ ꯑꯗꯨꯒꯤ
ꯎꯝ ꯐꯪꯗꯕ ꯃꯐꯝꯁꯨ ꯂꯩꯕꯅꯤ
ꯑ ꯎꯝ ꯂꯣꯛꯀꯤ ꯃꯅꯥꯛꯇꯒꯨꯝꯕꯀꯣ ꯑꯗꯨꯒꯨꯝꯕꯗ ꯑꯗꯨꯝ ꯐꯪꯕ ꯑꯗꯨ ꯊꯤꯅꯥꯉꯥꯏꯁꯨ ꯋꯥꯕꯅꯦ
ꯈꯔ ꯈꯔꯗꯤ ꯃꯣꯏꯒꯤ ꯎꯝ ꯍꯤꯡꯒꯣꯟꯗ ꯊꯥꯕꯁꯨ ꯂꯩꯌꯦꯕ
ꯑꯣ
ꯑꯗꯣ ꯑꯅꯝꯕꯅꯗꯤ ꯖꯪꯒꯜꯗ ꯐꯪꯕꯅꯤ ꯅꯪꯗꯤ ꯀꯔꯤ ꯌꯦꯟꯁꯥꯡ ꯆꯥꯕ꯭ꯔꯥ ꯕ꯭ꯂꯦꯁ ꯌꯨ
ꯑꯩꯗꯣ ꯀꯪꯁꯣꯏ ꯆꯥꯏ
ꯑ ꯀꯔꯤ ꯀꯔꯤ ꯀꯥꯡꯁꯣꯏꯔ
ꯁꯧꯒꯔꯤ
ꯑꯣ ꯉꯥ ꯃꯆꯥ ꯍꯥꯞꯄ꯭ꯔꯥ ꯅꯠꯇ꯭ꯔꯒ ꯎꯝ ꯀꯔꯤ ꯍꯥꯏꯕ꯭ꯔ
ꯌꯥꯝ ꯈꯪꯉꯦꯀꯣ
ꯁꯧꯒꯔꯤ ꯍꯥꯏꯔꯗꯤ ꯉꯥꯔꯤ ꯅꯠꯇ꯭ꯔꯗꯤ ꯑꯗꯨ
ꯎꯝ ꯑꯥꯠꯇ
ꯇꯤꯜꯍꯥꯎ ꯈꯛꯇ ꯍꯥꯞꯄ꯭ꯔꯣꯒꯀꯣ ꯑꯗꯨ ꯆꯥꯕ ꯈꯛꯇꯅꯤꯅ
ꯅꯪꯗꯤ ꯀꯩ ꯏꯟꯖꯥꯡ ꯆꯥꯕꯥ
ꯑꯗꯨ ꯅꯪꯅ ꯌꯦꯟꯕꯨꯡ ꯍꯥꯏꯕ ꯅꯠꯇ꯭ꯔꯥ ꯑꯗꯨꯒ ꯑꯂꯨ
ꯀꯥꯎꯋꯤꯅꯦ ꯑꯩꯅ ꯍꯛꯊꯤ ꯈꯥꯕꯗꯒꯤ ꯂꯣꯏ ꯀꯥꯎꯈ꯭ꯔꯦ
ꯑꯥ ꯕꯣꯜ ꯌꯦꯡꯕ꯭ꯔꯥ
ꯌꯦꯡꯗꯦ
ꯌꯦꯡꯗꯦ
ꯎꯝ ꯕꯣꯜ ꯌꯦꯡꯗꯦ ꯑꯩ
ꯅꯪ ꯐꯖꯅ ꯌꯦꯡꯒꯗꯧꯕ ꯃꯥꯜꯂꯤꯗ
ꯌꯦꯡꯗꯦ ꯑꯩ ꯍꯧꯕꯗꯒꯤ ꯉꯁꯤꯐꯥꯎ
ꯌꯥ
ꯅꯈꯣꯟ ꯇꯥꯕꯗꯗꯤ ꯅꯪ ꯑꯗꯨꯝ ꯒꯦꯝ ꯁꯥꯟꯅꯩ ꯍꯥꯏꯕꯒꯤ ꯅꯪ ꯕꯣꯜꯁꯨ ꯐꯖꯅ ꯌꯦꯡꯒꯗꯧꯕ ꯃꯥꯟꯕꯀꯣ
ꯎꯝ ꯌꯦꯡꯗꯕꯅꯦ
ꯑ
ꯅꯪ ꯏꯟꯇꯔꯦꯁ ꯌꯥꯝ ꯂꯩꯇꯕ꯭ꯔꯥ ꯑꯗꯨꯗ
ꯍꯧ ꯂꯩꯥꯏꯇꯦ
ꯗ ꯀꯃꯥꯏꯣ ꯗ꯭ꯔꯦꯁꯅꯤ ꯄꯨꯔꯥ ꯗꯥꯎꯒꯤ
ꯑꯗꯨꯏꯗ
ꯅꯣꯏꯗꯗꯤ ꯅꯣꯡ ꯇꯥꯕ꯭ꯔꯥ
ꯍꯧꯖꯤꯛꯁꯨ ꯇꯗ
ꯑ ꯑꯗꯨꯗ ꯎ ꯍꯧꯗꯤ ꯍꯧꯖꯤꯛ ꯇꯥꯒ ꯂꯩ ꯅꯣꯡꯁꯤ
ꯑꯣꯅꯤꯡ
ꯑꯗꯨꯗꯤ ꯁꯥꯎ꯭ꯔꯥ
ꯑꯩ ꯊꯣꯛ ꯌꯨꯝꯗꯒꯤ ꯎꯝ ꯊꯣꯛꯄꯅꯤꯅꯀꯣ
ꯎꯝ
ꯁꯥꯕꯗꯣ ꯈꯪꯗ꯭ꯔꯦ
ꯎꯝ ꯑꯗꯨ ꯑꯣꯏꯔꯗꯤ ꯐꯩꯅ ꯁꯥꯕꯁꯨ ꯅꯠꯇꯕ ꯏꯪꯕꯁꯨ ꯅꯠꯇꯕꯗ ꯑꯗꯨꯅ ꯐꯩꯗꯦ
ꯂꯩ ꯌꯥ
ꯑꯗꯨꯗꯁꯨ ꯀꯔꯤꯕꯔꯥ ꯂꯩꯔꯤꯕ꯭ꯔꯥ
ꯎꯝ ꯃꯤ ꯑꯉꯥꯎꯕꯗ ꯁꯥꯕ꯭ꯔꯥ ꯍꯪꯉꯒꯁꯨ ꯈꯪꯗꯦ ꯍꯥꯄꯤꯇꯥꯞꯇꯣ ꯑꯗꯨ ꯑꯣꯏꯔꯦ
ꯎꯝ
ꯑꯗꯨꯅꯅꯦ
ꯎꯝ
ꯉꯗꯤ ꯀꯔꯤ ꯇꯧꯔ ꯂꯩꯒꯦꯔꯥ
ꯑꯁꯤ ꯑꯉꯥꯡ ꯂꯥꯛꯀꯅꯤ ꯑꯉꯥꯡ ꯂꯥꯛꯄꯗꯨ ꯌꯦꯒꯗ ꯂꯩ ꯌꯦꯉ
ꯎ ꯅꯆꯦꯒꯤꯔꯥ ꯅꯠꯇ꯭ꯔꯒ ꯃꯤ ꯑꯇꯣꯞꯄꯨꯒꯤꯔꯥ ꯑꯣ
ꯆꯤꯡꯒꯁꯨ ꯈꯁꯥꯏꯕ ꯂꯩꯇꯤꯅꯦ ꯀꯔꯤꯔꯣ ꯁꯤ
ꯍꯦꯛ ꯆꯥꯏꯕ ꯀꯥꯟꯗ ꯊꯨꯡꯕꯗꯣ
ꯎꯝ
ꯑꯗꯨ ꯍꯦꯛ ꯁꯥꯏꯔꯨꯔꯨꯔꯗꯤ ꯏꯀꯩ ꯌꯣꯠꯁꯤꯟꯕ ꯂꯪꯊꯣꯛ ꯂꯥꯡꯊꯣꯛꯇꯦ
ꯑꯪ ꯈꯪꯗꯦꯅ
ꯅꯪꯒꯤ ꯍꯥꯎꯅꯕꯤ ꯑꯣꯏꯔꯝꯅꯦ
ꯎꯝ ꯅꯤ ꯑꯗꯨꯅ ꯆꯤꯡꯅꯣꯟꯁꯦ ꯑꯌꯥꯝꯕ ꯆꯥꯗꯤ ꯆꯥꯗꯦ ꯑꯗꯨꯕꯨ ꯍꯦꯛ ꯆꯥꯈ꯭ꯔꯕ ꯁꯤꯇ ꯃꯤ ꯁꯔ ꯁꯠ ꯁꯠ ꯁꯠ ꯍꯥꯏꯔꯒꯀꯣ ꯊꯨꯝꯕꯗꯨ ꯂꯣꯏꯕꯒꯤ ꯑꯃ ꯑꯃꯖꯥꯔꯅꯦ
ꯑꯗꯨ ꯑꯣꯏꯔꯗꯤ ꯎꯝ ꯃꯤꯊꯥꯏ ꯑꯣꯏꯅ ꯆꯥꯎꯅ
ꯃꯤꯊꯥꯏꯃ ꯍꯦꯛ ꯆꯥꯔꯒ ꯁꯥꯏꯖꯤꯟꯕ
ꯎꯝ ꯍꫭꯏ ꯊꯕꯛ ꯈꯔ ꯀꯔꯛ ꯇꯥꯛ ꯇꯔ ꯀꯀ ꯏꯃꯅꯦ ꯁꯨ ꯁꯨꯃꯥꯏ ꯇꯧ ꯂꯩꯕꯅꯦ ꯃꯤꯊꯥꯏ ꯍꯦꯛꯇ ꯍꯦꯛꯇ ꯄꯤꯕꯤꯔꯗꯤ ꯑꯗꯨꯝ ꯃꯥꯗꯣ ꯀ꯭ꯔꯨꯛ ꯀ꯭ꯔꯨꯛ ꯀ꯭ꯔꯨꯛ ꯀ꯭ꯔꯨꯛ ꯇꯧꯒ ꯑꯗꯨꯝ ꯂꯣꯏꯁ
ꯑꯗꯨ ꯃꯤꯊꯥꯏ ꯆꯥꯔꯀꯥꯟꯗ ꯎꯝ ꯍꯦꯛꯇ ꯁꯥꯕꯗꯣ ꯀꯩꯅꯣ ꯃꯩ ꯊꯕ ꯃꯥꯏ ꯄꯨꯛꯆꯦꯜ ꯂꯦꯞꯇꯕꯩꯅꯤꯌꯦ
ꯎꯝꯍꯝꯍꯝ ꯃꯤꯅ ꯑꯗꯨꯝ ꯍꯥꯏꯕ ꯋꯥꯅꯤꯗ ꯄꯨꯛꯆꯦꯜꯒꯨꯝ ꯕ ꯑꯗꯨꯝꯒꯨꯝꯕꯗꯨꯗꯤ ꯃꯤ ꯃꯤꯗ ꯑꯗꯨꯝ ꯃꯅꯗꯦꯗꯀꯣ
ꯎꯝ ꯃꯅꯦꯗꯦ
ꯑꯗꯨ ꯑꯃꯨꯛꯀ ꯁꯥꯏꯗꯕꯁꯤꯡꯅꯁꯨ ꯄꯨꯛꯆꯦꯜ ꯑꯗꯨꯗꯒꯤ ꯍꯦꯟꯅ ꯀꯩꯅꯣ ꯇꯧꯕꯁꯨ ꯂꯩꯔꯝꯅꯤ ꯑꯗꯨ ꯑꯗꯨ ꯑ ꯑꯗꯨ ꯍꯥꯏꯔꯀꯥꯟꯗ ꯅꯪꯗꯤ ꯀꯃꯥꯏꯅ ꯇꯧꯕ꯭ꯔꯥ ꯌꯣ ꯁꯥꯏꯗ꯭ꯔꯥꯒ ꯁꯥꯏ ꯁꯥꯏꯕꯁꯤꯡꯒꯤ ꯆꯤꯡꯗꯒꯤ ꯍꯦꯟꯅ ꯀꯩꯅꯣ ꯇꯧꯔꯗꯤ ꯅꯪꯗꯤ ꯌꯣꯠꯄ꯭ꯔꯥꯌꯦ
ꯁꯨꯃꯥꯏꯅ ꯍꯥꯏꯇꯔꯦ
ꯎꯝ ꯑꯗꯨꯝ ꯍꯥꯏꯕꯒꯤ ꯑꯁ ꯅꯪꯉꯣꯟꯗ ꯋꯥ ꯍꯥꯏꯕ ꯌꯥꯗꯦ ꯍꯥꯏꯕꯅꯦ ꯅꯤꯡꯁꯤꯡꯉꯨ
ꯑ‌‌ꯦꯑ‌ꯦ ꯅꯨꯡꯁꯤꯗ ꯃꯤꯁꯤꯡꯁꯤꯁꯨ
ꯍꯣꯏ ꯍꯥꯏꯕ ꯂꯩꯇꯦꯅꯀꯣ
ꯎꯝ
ꯆꯨꯝꯗꯕꯗꯨꯗꯤ ꯀꯃꯥꯏꯅ ꯍꯣꯏ ꯍꯥꯏꯒꯗꯕꯅꯣ ꯍꯥꯏꯕꯒꯤ ꯅꯍꯥꯟꯗꯣ ꯏꯃꯥꯟꯅꯕꯤ ꯃꯕꯥꯟꯅꯤ ꯎꯝ ꯈꯔ ꯑꯗꯨꯝ ꯋꯥꯗꯣ ꯉꯥꯡꯕꯅꯤ ꯅꯪꯁꯨ
ꯀꯩꯅꯣ ꯎꯝ ꯍꯩꯒ꯭ꯔꯨ ꯆꯥꯔꯒ ꯏꯁꯤꯡ ꯊꯛꯄꯗꯨ ꯍꯥꯎꯋꯤ ꯍꯥꯏꯅ ꯃꯥꯅ ꯍꯥꯏꯕꯀꯣ ꯑꯩꯅ ꯊꯨꯝꯃꯤ ꯍꯥꯏꯒꯗꯧꯕꯅꯦ ꯍꯥꯏꯕ ꯏꯁꯤꯡꯕꯨ ꯀꯃꯥꯏꯅ ꯍꯥꯎꯗꯧꯕ꯭ꯔꯥ ꯀꯣ
ꯍ ꯋꯥꯜ ꯊꯝꯕꯅꯤ
ꯊꯨꯝꯕꯕꯨꯗꯤ ꯌꯥꯏꯑ‌ꯦꯕ ꯑꯗꯣ ꯍꯥꯎꯋꯤꯗꯨꯗꯤ ꯌꯥꯗꯦ ꯏꯁꯤꯡꯗꯣ ꯍꯥꯏ ꯑꯁ ꯏ ꯃꯥꯅ ꯃꯥꯅ ꯎꯝ ꯀꯩꯅꯣ ꯑꯝ ꯍꯧꯖꯤꯛꯀꯤꯗꯨ ꯑꯗꯨ ꯍꯩ ꯍꯩꯗꯨꯅꯦ ꯍꯥꯏꯕꯀꯣ ꯍꯥꯎꯕꯗꯨ ꯎꯝ ꯑꯗꯨꯒꯤ ꯅꯪꯅ ꯏꯁꯤꯡ ꯎꯝ ꯏꯁꯤꯡ ꯏꯁꯤꯡ ꯊꯛꯄꯗꯨ ꯏꯁꯤꯡ ꯊꯛꯄꯗꯤ ꯏꯁꯤꯡ ꯍꯥꯏꯕ ꯅꯠꯇ꯭ꯔꯣ ꯍꯥꯏꯕꯀꯣ
ꯅꯪꯒꯤꯗꯨꯗꯤ ꯃꯔꯩꯅꯤ ꯌꯥꯎꯔꯕꯅꯤ
ꯍꯩꯒ꯭ꯔꯨ ꯍꯩꯒ꯭ꯔꯨ ꯆꯥꯔꯒ ꯏꯁꯤꯡ ꯊꯛꯄꯗꯨ ꯊꯨꯝꯃꯤ ꯍꯥꯏꯕꯅꯦꯕ ꯍꯩꯒ꯭ꯔꯨ ꯆꯥꯔꯒ ꯏꯁꯤꯡ ꯊꯛꯄꯗꯨ ꯍꯥꯎꯋꯤ ꯍꯥꯏꯕꯗꯨ‌ ꯑꯗꯨ ꯍꯥꯎꯋꯤ ꯍꯥꯎꯋꯤ ꯍꯥꯏꯅ ꯃꯍꯥꯎ ꯊꯣꯛꯀꯗꯧꯕꯗꯤ ꯍꯩꯒ꯭ꯔꯨꯕꯨ ꯅꯦꯕ
ꯑ ꯃꯥꯅꯦ
ꯏꯁꯤꯡꯗꯤ ꯊꯛꯀꯗꯧꯕꯅꯦꯕ
ꯅꯪ ꯀꯅꯥ ꯀꯅꯥ ꯂꯩꯒꯦ ꯅꯪꯗꯤ
ꯏꯊꯟꯗꯅꯤ ꯉꯁꯤꯁꯨ ꯏꯊꯟꯗ ꯏꯊꯟꯇ ꯑꯣꯏꯕꯒꯤ ꯅꯨꯡꯉꯥꯏꯇꯦꯗ
ꯎꯝ
ꯑꯗꯨ ꯂꯣꯏꯅꯃꯛ ꯁꯤꯅꯦꯃꯥꯁꯨ ꯌꯦꯡꯕ ꯂꯣꯏꯈꯔꯦ ꯑꯗꯨꯒꯤ ꯀ꯭ꯔꯤ ꯇꯧꯁꯤꯔ ꯒꯌꯥꯟ ꯇꯥꯗ꯭ꯔꯦ ꯅꯤꯇꯤ ꯌꯦꯡ ꯌꯦꯡꯕꯅꯤꯅ ꯂꯣꯏꯊꯣꯛꯈ꯭ꯔꯦ
ꯂꫭꯏꯔꯦꯗꯅ
ꯁꯤꯅꯦꯃꯥꯁꯤꯡꯁꯨ ꯌꯦꯡꯃꯦ ꯌꯦꯡꯃꯟꯕꯒꯤꯔ ꯈꯪꯗꯦ ꯑꯗꯨꯝ ꯆꯞ ꯃꯥꯟꯅꯕ ꯃꯥꯜꯂꯦꯗ ꯅꯠꯇ꯭ꯔꯒ ꯑꯗꯨꯝ ꯑꯁꯤ ꯂꯣꯏ ꯑꯁꯤ ꯁꯨꯃꯥꯏꯅ ꯇꯧꯔꯗꯤ ꯁꯨꯃꯥꯏꯅ ꯇꯧꯒꯗꯧꯕ ꯃꯥꯜꯂꯦ ꯍꯥꯏꯔꯗꯤ ꯑꯗꯨꯝ
ꯑꯍꯥ ꯊꯣꯛꯄꯀꯣ
ꯑꯣꯏꯔꯝꯕꯁꯨ ꯌꯥꯏ ꯀꯅꯥ ꯈꯪꯅꯤ
ꯑꯗꯨ ꯑꯅꯧꯕ ꯀꯔꯤ ꯌꯦꯡꯕ ꯌꯦꯡꯁꯤꯔꯥ ꯍꯥꯏꯅ ꯈꯟꯕꯅꯤ
ꯑꯩ ꯍꯥꯏꯕꯤꯌꯨꯔ
ꯑꯥ ꯍꯥꯏꯕꯤꯌꯣ
ꯎꯝ